ꯍꯜꯂꯣ ꯑ ꯇꯥꯕ꯭ꯔꯣ
ꯍꯥꯎ ꯇꯥꯕ꯭ꯔꯣ
ꯍꯣꯏ ꯇꯥꯎꯋꫭ ꯇꯥꯏꯌꯦ ꯅꯪꯗꯤ ꯑꯧ ꯅꯨꯡꯉꯥꯏꯕ꯭ꯔꯣ
ꯅꯨꯡꯉꯥꯏꯌꯦ ꯅꯪ ꯀꯩꯗꯣꯏꯅꯣ
ꯑꯩ ꯍꯨꯖꯤꯛ ꯀ꯭ꯂꯥꯁ ꯂꯣꯏꯔꯦꯒ ꯑ ꯌꯨꯅꯤꯐꯣꯔꯝ ꯆꯦꯟꯖ ꯇꯧꯋꯦ ꯑꯗꫭ ꯗꯨꯇꯤꯒꯤ ꯌꯨꯅꯤꯐꯣꯔꯝ ꯁꯦꯠꯄꯒ ꯂꯩꯌꯦ
ꯀ꯭ꯂꯥꯁ ꯇꯧꯕꯗꯣ ꯋꯥꯕ꯭ꯔꯣ
ꯋꯥꯔꯦ ꯋꯥꯗꯦ ꯍꯨꯖꯤꯛꯗꯤ ꯋꯥꯗꯦ
ꯍꯧꯖꯤꯛꯇꯤ ꯋꯥꯗꯕ꯭ꯔꯣ
ꯍꯨꯖꯤꯛ ꯋꯥꯗꯦ
ꯑꯩꯗꯤ ꯃꯄꯥꯟꯗ ꯂꯩꯌꯦ ꯏꯔꯨꯖꯒꯦ ꯇꯧꯔꯤꯌꯦ
ꯑ ꯇꯧꯈ꯭ꯔꯦ ꯏ ꯏꯔꯨ ꯂꯣꯏꯔꯕꯣ
ꯏꯔꯨ ꯂꯣꯏꯗ꯭ꯔꯤ
ꯑꯗꯨ ꯑꯗꯨ ꯍꯧꯖꯤꯛ ꯅꯝ ꯀꯔꯤꯇꯋꯦ
ꯍꯧꯖꯤꯛ ꯑꯩ ꯃꯄꯥꯟꯗ ꯈꯣꯡꯅ ꯆꯠꯄ ꯁꯥꯟꯅꯩꯌꯦ
ꯑꯣ ꯅꯪ ꯂꯟꯆꯒꯨꯝꯕ ꯂ ꯂꯣꯏꯦꯔꯕꯣ
ꯑꯩꯗꯤ ꯑ ꯕꯤꯁꯀꯤꯠ ꯑꯣꯏꯅ ꯆꯥꯔꯦ ꯆꯥꯒ
ꯑꯣ
ꯀꯩ ꯆꯥꯔꯒꯦ
ꯑꯩꯗꯤ ꯃꯣꯅꯤꯡꯗ ꯆꯥꯛꯆꯥꯗ꯭ꯔꯤꯀꯣ ꯑꯗꯨꯅꯦ ꯑꯩ ꯍꯨꯖꯤꯛꯅ ꯆꯥꯛ ꯆꯥꯈ꯭ꯔꯦ
ꯑꯣ ꯆꯥꯕ ꯂꯣꯏꯔꯕꯣ
ꯍꯣ ꯆꯥꯕ ꯂꯣꯏꯔꯦ ꯍꯨꯖꯤꯛꯅ
ꯀꯩ ꯀꯩ ꯏꯟꯖꯥꯡ ꯆꯥꯒꯦ
ꯍ ꯑꯜꯂꯨ ꯀꯣꯕꯤꯅꯦ
ꯑꯜꯂꯨꯒ ꯀꯣꯕꯤꯒ ꯍꯥꯎꯕ꯭ꯔꯣ
ꯍꯥꯎꯇꯦꯗ ꯉꯁꯤ ꯑ ꯑꯈꯣꯏꯒꯤ ꯍꯟꯖꯥꯡꯗ ꯀꯔꯤ ꯁꯥꯎꯗꯣ ꯊꯨꯟꯗꯣ ꯍꯣꯏ ꯈꯔ ꯌꯥꯝꯃꯦ ꯑꯗꯨꯅꯦ ꯆꯥꯕ ꯌꯥꯗꯦ
ꯑꯩꯁꯨ ꯑꯩꯁꯨ ꯑꯩꯁꯨ ꯇꯧꯋꯦ ꯊꯨꯝ ꯌꯥꯝꯅ ꯌꯥꯛꯑꯦꯀꯣ ꯆ ꯏꯟꯁꯥꯡꯗꯣ
ꯍꯣꯏ ꯑꯗꯨꯅꯦ ꯍꯥꯎꯇꯦꯀꯣ
ꯍꯣꯏ ꯍꯥꯎꯇꯦ ꯊꯨꯝ ꯌꯥꯛꯑꯗꯤ ꯆꯥꯕ ꯌꯥꯗꯦꯀꯣ
ꯍꯣꯏ ꯊꯨꯝ ꯌꯥꯝꯅ ꯆꯥꯔꯗꯤ ꯃꯤꯗꯤ ꯗꯥꯏꯕꯤꯇꯤꯁꯀꯨꯝꯕꯁꯨ ꯅꯥꯏꯌꯦ
ꯍꯣꯏ ꯗꯥꯏꯕꯤꯇꯤꯁ ꯅꯥꯔꯗꯤ ꯌꯥꯝꯅ ꯋꯥꯔꯅꯤꯀꯣ
ꯍꯥꯏꯄꯔꯇꯦꯟꯁꯟꯒꯨꯝꯕꯁꯨ ꯂꯩꯀꯣ
ꯍꯣꯏ ꯍꯥꯏꯄꯔ ꯇꯦꯟꯁꯟꯗꯤ ꯑ ꯍ꯭ꯔꯠ ꯌꯥꯝꯅ ꯊꯨꯅ ꯍꯥ꯭ꯔꯠ ꯑꯦꯇꯦꯛ ꯇꯧꯒꯅꯤꯀꯣ ꯐꯠꯇꯦꯀꯣ
ꯍꯣꯏ
ꯅꯪ ꯀꯩꯗꯣꯏꯅꯣ
ꯑꯩ ꯍꯨ ꯀꯔꯤꯁꯨ ꯇꯧꯗꯦ ꯍꯨꯖꯤꯛ
ꯅꯪꯗꯤ ꯌꯨꯅꯤꯐꯣꯝ ꯂꯣꯏꯁꯜꯂꯕꯣ
ꯂꯨꯏ ꯁ ꯍꯣꯏ ꯂꯨꯏꯁꯂꯨꯔꯦ
ꯂꯣꯏꯁꯟꯕ
ꯅꯟ ꯂꯣꯏꯁꯟꯕ ꯂꯣꯏꯔꯦ ꯍꯣꯏ ꯅꯪꯗꯤ
ꯗ꯭ꯌꯨꯇꯤ ꯗ꯭ꯌꯨꯇꯤꯒꯤ ꯗ꯭ꯌꯨꯇꯤꯒꯤ ꯗ꯭ꯔꯦꯁ ꯁꯦꯠꯄ ꯂꯣꯏꯔꯕꯣ
ꯂꯣꯏꯔꯦ ꯑꯩꯗꯤ ꯂꯣꯏꯔꯦꯀꯣ ꯔꯦꯗꯤ ꯑꯣꯏꯔꯦ
ꯑꯁ ꯑꯩꯗꯤ ꯂꯣꯏꯗ꯭ꯔꯤꯀꯣ ꯑꯩꯗꯤ ꯂꯣꯏꯁꯟꯗ꯭ꯔꯤꯀꯣ
ꯑꯣ ꯂꯣꯏꯁꯟꯂꯣ
ꯂꯣꯏꯁꯜꯂꯅꯤ ꯑꯩ ꯃꯥꯏ ꯑꯩ ꯃꯥꯏ ꯇꯥ ꯒꯅꯤꯌꯦ ꯑꯗꯨꯒ ꯏꯔꯨꯖꯔꯒ ꯗ꯭ꯔꯦꯁ ꯁꯦꯠꯇꯣꯏꯅꯦ
ꯍꯣꯏ ꯍꯣꯏ ꯇꯧꯔꯣ
ꯀ꯭ꯂꯥꯁ ꯌꯥꯎꯕꯗꯣ ꯋꯥꯕ꯭ꯔꯣ
ꯋꯥꯗꯦ ꯅꯪ ꯅꯨꯡꯉꯥꯏꯔꯦ
ꯎꯝ
ꯅꯪ ꯀ꯭ꯂꯥꯁꯇ ꯅꯪ ꯀ꯭ꯂꯥꯁꯗ ꯌꯥꯎꯕ꯭ꯔꯣ ꯉꯁꯤ
ꯌꯥꯎꯋꯦ ꯑꯩꯗꯤ ꯀ꯭ꯂꯥꯁꯇ ꯌꯥꯝꯅ ꯇꯨꯝꯅꯤꯡꯉꯦꯀꯣ
ꯑꯣ ꯑꯩꯅ ꯅꯪꯕꯨ ꯎꯗꯦ ꯉꯁꯤ
ꯑꯩꯗꯤ ꯑꯩꯗꯤ ꯂꯥꯁ ꯕꯦꯟꯁꯇ ꯐꯝꯃꯦ
ꯑꯣ ꯑꯩꯗꯤ ꯑꯗꯨꯅꯦ ꯑꯩꯈꯣꯏꯒꯤ ꯀ꯭ꯂꯥꯁꯇ ꯃꯤ ꯃꯤꯗꯤ ꯌꯥꯝꯃꯜꯂꯦ ꯑꯗꯨꯅꯦ ꯑꯩ ꯅꯪ ꯅꯪꯕꯨ ꯉꯁꯤ ꯎꯗꯦ
ꯑꯗꯨꯒ ꯀꯣ ꯃꯦꯝ ꯃꯦꯝꯅ ꯇꯣꯄꯤꯛ ꯑꯃꯨꯛ ꯄꯤꯔꯛꯑꯦ ꯔꯤꯁꯔꯁꯀꯤꯗꯣ ꯑꯃꯨꯛ ꯀꯣꯏꯁꯟꯗꯣ ꯃꯦꯛ ꯇꯧꯔꯒ ꯑꯃꯨꯛ ꯄꯤꯔꯛꯑꯣ ꯍꯥꯏꯌꯦ ꯒ꯭ꯔꯨꯞꯇ
ꯑꯥꯁ ꯀꯔꯤꯒꯤ ꯀꯣꯏꯁꯟ
ꯔꯤꯁ꯭ꯔꯁꯀꯤ ꯇꯣꯄꯤꯛꯇꯣ ꯑꯗꯨꯒꯤ ꯀꯣꯏꯁꯟ ꯃꯦꯛ ꯇꯧꯔꯒ ꯑꯃꯨꯛ ꯄꯤꯌꯣ ꯍꯥꯏꯌꯦ
ꯑꯣ ꯑꯣ ꯑꯦꯝ ꯁꯤ ꯀ꯭ꯌꯨ ꯀꯣꯏꯁꯁꯟꯗ
ꯍꯣꯏ ꯍꯣꯏ ꯑꯦꯝ ꯁꯤ ꯇꯨ ꯄꯣ ꯀꯣꯏꯁꯟꯗꯣ ꯄꯤꯔꯛꯑꯦ ꯑꯗꯨ ꯃꯦꯛ ꯇꯧ ꯍꯥꯏꯌꯦ ꯑꯗꯨꯒ
ꯑꯣ ꯑꯣ ꯑꯗꯨ ꯌꯥꯔꯦ ꯑꯗꯨ ꯑꯥ ꯄꯨꯂꯞ ꯑꯩꯈꯣꯏ ꯔꯣꯜ ꯅꯝꯕꯔ ꯑꯥ ꯄꯨꯂꯞ ꯃꯦꯠꯁꯤꯔꯥ ꯑꯗꯨꯇꯤ ꯆꯞꯄ ꯆꯞꯄꯒ ꯂꯣꯏꯔꯗꯤꯀꯣ
ꯗ꯭ꯌꯨꯇꯤ ꯆꯠꯄ ꯂꯣꯏꯔꯗꯤ ꯋꯥꯔꯔꯣꯏꯗꯕꯅꯦꯀꯣ
ꯑꯥ ꯑꯗꯨꯁꯨ ꯆꯨꯝꯃꯦ
ꯗ꯭ꯌꯨꯇꯤ ꯆꯠꯂꯗꯤ ꯑꯗꯨꯃꯥꯏꯅ ꯏꯕ ꯑꯝꯇ ꯉꯝꯗ꯭ꯔꯦ
ꯍꯣꯏ ꯍꯣꯏ ꯑꯗꯨ ꯗ꯭ꯌꯨꯇꯤꯗ ꯇꯧꯁꯤꯔꯥ
ꯗ꯭ꯌꯨꯇꯤꯗ ꯗ꯭ꯌꯨꯇꯤꯗ ꯇꯧꯁꯦ
ꯍꯣꯏ ꯑꯩꯈꯣꯏ ꯔꯣꯜ ꯅꯝꯕꯔꯗꯤ ꯎꯝ ꯑꯥ ꯔꯣꯜ ꯅꯝꯕꯔ ꯁꯚꯦꯟ ꯅꯠꯇꯦ
ꯔꯣꯜ ꯅꯝꯕꯔ ꯔꯣꯜ ꯅꯝꯕꯔ ꯑꯩꯠꯇꯩꯅ ꯔꯣꯜ ꯅꯝꯕꯔ ꯁꯤꯛꯁ
ꯁꯤꯛꯁꯇꯤꯟ ꯍꯣꯏ ꯍꯣꯏ ꯑꯗꯨ ꯍꯣꯏ ꯑꯗꯨ ꯉꯁꯤ ꯇꯧꯁꯦ
ꯍꯩꯁ
ꯌꯥꯏꯕ꯭ꯔꯣ
ꯌꯥꯏꯌꯦ
ꯑꯣ ꯍꯣꯏ ꯑꯗꯨꯗꯤ ꯗ꯭ꯌꯨꯇꯤ ꯆꯠꯄꯒ ꯇꯧꯔꯦ ꯇꯧꯒꯦꯀꯣ
ꯍꯣꯏ ꯍꯣꯔꯦꯟ ꯗ꯭ꯌꯨꯇꯤ ꯆꯠꯄꯗ ꯑꯣꯏꯅ ꯁꯦꯝꯃꯁꯤꯀꯣ ꯑꯗꯨꯗꯤ
ꯎꯝ ꯍꯣꯏ ꯍꯣꯏ
ꯑꯗꯣ ꯍꯣꯔꯦꯟꯗꯤ ꯗ꯭ꯌꯨꯇꯤ ꯆꯠꯄꯗ ꯁꯤꯡꯖꯨ ꯆꯥꯁꯤꯔꯣ
ꯌꯥꯏꯑꯦ
ꯅꯪ ꯁꯤꯡꯖꯨ ꯆꯥꯅꯤꯡꯕ꯭ꯔꯣ
ꯍꯥ
ꯅꯪ ꯁꯤꯡꯖꯨ ꯆꯥꯅꯤꯡꯕ꯭ꯔꯣ
ꯆꯥꯅꯤꯡꯉꯦ ꯅꯪꯗꯤ
ꯑꯩꯁꯨ ꯆꯥꯅꯤꯡꯉꯦ
ꯑꫭ ꯆꯥꯁꯦ ꯀꯣ
ꯆꯥꯁꯦ ꯍꯣꯔꯦꯟ ꯍꯣꯔꯦꯟꯗꯤ ꯗ꯭ꯌꯨꯇꯤꯗ ꯆꯥꯁꯦꯀꯣ
ꯍꯣꯏ ꯑꯗꫭ ꯑꫭꯝ ꯍꯣꯁꯄꯤꯇꯥꯜꯒꯤ ꯑ ꯅꯦꯅꯦꯒꯤ ꯁꯤꯡꯖꯨ ꯕꯥꯏ ꯇꫭꯁꯦꯔ ꯑꯩꯗꯤ ꯍꫭꯠ ꯍꯣꯇꯦꯒꯤꯗꯤ ꯄ ꯍꯥꯎꯇꯦ
ꯍꯣꯇꯦꯜꯒꯤ ꯅꯠꯇꯕ ꯅꯦꯅꯦꯅ ꯑ ꯋꯥꯔꯠ ꯂꯥꯛꯑꯒ ꯌꯣꯟꯕꯗꯣ
ꯍꯣꯏ ꯍꯣꯏ ꯑꯁꯤ ꯏꯁ ꯁꯤ ꯍꯧꯋꯦ
ꯍꯣꯏ ꯑꯗꯨ ꯑꯣꯏꯅ ꯆꯥꯁꯤꯀꫭ
ꯍꯣꯏ
ꯅꯪ ꯍꯧꯖꯤꯛ ꯀꯩꯗꯧꯔꯤꯅꯣ
ꯍꯧꯖꯤꯛ ꯑꯩ ꯑ ꯑꯩꯒꯤ ꯏꯁꯤꯡ ꯕꯣꯇꯜꯗ ꯐꯤꯜ ꯇꯧꯋꯦ
ꯀꯩꯗꯧꯋꯤ
ꯇꯕ꯭ꯔꯣ ꯍꯣꯏ ꯑꯩ ꯇꯥꯏꯌꯦ ꯅꯪ ꯇꯥꯕ꯭ꯔꯣ ꯑꯩꯉꯣꯟꯗ
ꯑꯩꯁꯨ ꯍꯨꯖꯤꯛ ꯇꯥꯏ
ꯅꯪ ꯅꯣꯛꯅꯤꯡꯕ꯭ꯔꯣ ꯀꯩꯗꯧꯔꯤꯅꯣ ꯍꯥꯏꯌꯣ
ꯀꯩꯗꯧꯔꯤꯅꯣ
ꯑꯩꯁꯦ ꯏꯔꯨꯖꯕ ꯌꯥꯗꯔꯦ
ꯍꯨꯖꯤꯛꯁꯨ
ꯍꯨꯖꯤꯛꯁꯨ ꯑꯩ ꯏꯔꯨꯖꯗꯔꯤ
ꯑꯣ ꯑꯗꯨ ꯅ ꯂꯦꯛ ꯂꯦꯛ ꯑꯣꯏꯕ ꯃꯥꯜꯂꯦ
ꯍꯣꯏ ꯑꯩ ꯄꯨꯡꯁꯦ ꯊꯦꯡꯉꯦꯀꯣ
ꯈꫭꯏ
ꯑꯩꯗꯤ ꯆꯥꯛꯁꯨ ꯂꯥꯝꯃꯦ ꯍꯨꯖꯤꯛ
ꯆꯥꯛ ꯆꯥꯗ꯭ꯔꯤꯕꯣ ꯍꯨꯖꯤꯛꯁꯨ
ꯑꯌꯨꯛ ꯑꯌꯨꯛꯇ ꯆꯥꯈ꯭ꯔꯦ ꯅꯨꯡꯗꯤꯟꯗꯗꯤ ꯆꯥꯛ ꯆꯥꯗꯔꯦ ꯆꯥꯛ ꯂꯩꯇꯔꯦ
ꯆꯠ ꯂꯥꯏꯇ꯭ꯔꯦ
ꯍꯣꯏ ꯑꯗꯨꯅ ꯆꯥꯛ ꯆꯥꯗ꯭ꯔꯦ
ꯑꯣ ꯍꯣꯏ ꯍꯣꯏ ꯑꯗꯨ ꯎꯝ ꯗꯨꯇꯤꯗ ꯂꯞꯄꯒ ꯁꯤꯟꯖꯨ ꯆꯥꯎ ꯀꯣ
ꯍꯣꯏ ꯍꯣꯔꯦꯟ ꯆꯥꯁꯦꯀꯣ
ꯍꯣꯏ ꯍꯣꯔꯦꯟ ꯍꯣꯏ
ꯅꯪꯗꯤ ꯋꯥꯗ꯭ꯔꯣ
ꯋꯥꯗꯦ ꯅꯟꯗꯤ
ꯑꯁ ꯑꯩꯗꯤ ꯋꯥꯔꯦ ꯑꯩꯗꯤ ꯗ꯭ꯌꯨꯇꯤꯁꯨ ꯆꯠꯅꯤꯡꯗ꯭ꯔꯦ
ꯑꯣ ꯁꯤ ꯁꯤꯗ ꯃꯤ ꯑꯅꯤ ꯀꯞꯄꯒ ꯂꯩꯑꯦ ꯅꯈꯣꯏꯒꯤ ꯔꯨꯝꯃꯦꯠ
ꯑꯗꯨꯗꯤ ꯑꯩꯁꯨ ꯂꯥꯛꯀꯦ
ꯍꯣꯏ ꯂꯥꯛꯑꯣ ꯌꯥꯝꯅ ꯀꯞꯄꯀ ꯂꯩꯌꯦ ꯃꯥꯒꯤ ꯕꯣꯏ ꯐ꯭ꯔꯦꯟꯗ ꯀꯣꯔꯦꯜ ꯇꯧꯕꯒꯤ
ꯑꯣ ꯑꯩꯈꯣꯏꯒꯤ ꯔꯨꯝꯒꯤ ꯁꯣꯔꯠ ꯑꯣꯏꯕꯗꯨꯔꯣ ꯄꯤꯛꯄꯗꯣ
ꯍꯣꯏ ꯍꯣꯏ ꯄꯤꯛꯄꯅꯦ ꯄꯤꯛꯄꯥ ꯑꯗꯨ ꯐꯦꯠ ꯑꯣꯏꯕꯔꯥ
ꯑꯄꯤꯛꯄꯅꯦꯀꯣ
ꯍꯣꯏ ꯑꯄꯤꯛꯄꯅꯦ
ꯃꯥꯗꯤ ꯌꯥꯝ ꯀꯟ ꯀꯟ ꯅꯣꯛꯑꯦꯀꯣ
ꯍꯣꯏ ꯑꯉꯥꯎꯕꯤ ꯃꯥꯜꯂꯦ ꯀꯣ
ꯍꯤ
ꯆꯨꯝꯕ꯭ꯔꯣ
ꯆꯨꯝꯃꯦ ꯃꯥꯗꯤ ꯉꯥꯎꯔꯦ ꯃꯥꯗꯤ ꯁ꯭ꯋꯥꯏꯗ ꯅꯣꯏꯒꯤ ꯔꯨꯝꯗ ꯉꯥꯎꯔꯒ ꯂꯩꯔꯝꯃꯦ ꯃꯥꯗꯤ
ꯍꯣꯏ ꯍꯥ ꯌꯥꯝꯅ ꯅꯣꯛ ꯑꯦ
ꯃꯥꯗꯤ ꯉꯥꯎꯁꯟꯅꯔꯦ ꯃꯥꯗꯤ ꯃꯌꯥꯝ ꯅꯣꯛꯑꯦ
ꯍꯣꯏ
ꯅꯪꯅ ꯔꯨꯝꯗꯒꯤ ꯆꯦꯟꯊꯣꯛꯈ꯭ꯔꯤꯗꯣ ꯀꯩꯒꯤꯅꯣ
ꯑꯥ ꯑꯗꯨ ꯃꯥꯅ ꯗꯤꯁꯇ꯭ꯔꯕ ꯈꯔ ꯇꯧꯑꯦ ꯑꯗꯨꯅꯦ ꯑꯩꯗꯤ ꯇꯜꯂꯦ
ꯃꯥꯅ ꯌꯥꯝꯅ ꯅꯣꯛꯁꯜꯂꯦꯀꯣ
ꯍꯣꯏ ꯌꯥꯝꯅ ꯅꯣꯛꯁꯜꯂꯦ ꯑꯗꯨꯗꯤ ꯇꯜꯂꯦꯀꯣ
ꯑ꯭ꯁ ꯑꯃꯁꯨ ꯂꯥꯛꯈ꯭ꯔꯦ ꯃꯣꯏꯕꯥꯅꯤ ꯃꯣꯏꯕꯥꯅꯤ ꯌꯥꯝ ꯂꯥꯡꯉꯦ
ꯍꯣꯏ ꯅꯪ ꯍꯧꯖꯤꯛ ꯀꯗꯥꯏ ꯂꯩꯌꯦ
ꯑꯩ ꯍꯧꯖꯤꯛ ꯑꯩꯈꯣꯏꯒꯤ ꯔꯨꯝꯗ ꯂꯩꯌꯦ
ꯅꯈꯣꯏꯒꯤ ꯔꯨꯝ ꯔꯨꯝꯗ ꯃꯤ ꯀꯌꯥ ꯂꯩꯌꯦ
ꯆ
ꯇꯥꯕ꯭ꯔꯣ
ꯇꯥꯏꯌꯦ
ꯅ ꯅꯥꯈꯣꯏꯒꯤ ꯔꯨꯝꯗ ꯃꯤ ꯀꯌꯥ ꯂꯩꯌꯦ
ꯑꯩꯈꯣꯏꯒꯤ ꯔꯨꯝꯗ ꯃꯤ ꯃꯥꯄꯟ ꯂꯩꯌꯦ
ꯑꯣ
ꯅꯈꯣꯏꯒꯤꯗꯤ ꯃꯤ ꯀꯌꯥ ꯂꯩꯒꯦ
ꯃꯤ ꯇꯔꯨꯛ ꯂꯩꯌꯦ
ꯇꯔꯨꯛ ꯂꯩꯌꯦ
ꯍꯣꯏ
ꯑꯣ ꯃꯣꯏꯗꯤ ꯃꯣꯏꯗꯤ ꯀꯩ ꯇꯧꯍꯧꯒꯦ
ꯃꯣꯏꯁꯨ ꯃꯤ ꯃꯤ ꯑꯃꯗꯤ ꯂꯔꯤꯛ ꯏꯔꯒ ꯂꯩꯌꯦ ꯑꯗꯨ ꯃꯤ ꯑꯃꯗꯤ ꯋꯥꯔꯤ ꯁꯥꯔꯦ ꯐꯣꯟꯗ ꯃꯥꯒꯤ ꯐ꯭ꯔꯦꯟꯒꯨꯝꯕꯗ ꯑꯗꯨ ꯃꯤ ꯑꯃꯗꯤ ꯎꯝ ꯕꯂꯑꯦ ꯅꯥꯏꯌꯦ ꯑꯗꯨꯅꯦ ꯔꯦꯁ ꯇꯧꯋꯦ
ꯎ ꯅꯪꯗꯤ ꯂꯥꯏꯔꯤꯛ ꯏꯗꯕ꯭ꯔꯣ
ꯑꯩ ꯂ ꯏꯗꯦ ꯍꯧꯖꯤꯛ ꯍꯧꯖꯤꯛ ꯌꯥꯝꯅ ꯁꯥꯏꯌꯦꯀꯣ ꯑꯗꯨꯅ ꯏꯅꯤꯡꯗꯦ
ꯑꯩꯗꯤ ꯅꯪꯁꯨ ꯑꯗꯨꯝ ꯊꯦꯡꯅꯔꯦꯀꯣ
ꯍꯣꯢ ꯑꯥ
ꯍꯨꯃꯥꯡ ꯍꯨꯃꯥꯡ ꯌꯥꯝ ꯁꯧꯋꯦꯀꯣ ꯅꯨꯡꯁꯥ ꯁꯥꯕꯒꯤ ꯍꯨꯃꯥꯡ ꯌꯥꯝ ꯁꯧꯋꯦꯀꯣ
ꯍꯣꯏ
ꯑꯩꯗꯤ ꯌꯥꯝ ꯁꯥꯒ꯭ꯔꯦ
ꯍꯣꯏ ꯑꯩꯁꯨ ꯑꯗꯨꯗꯤ ꯆꯠꯅꯤꯡꯗꯦ ꯍꯧꯖꯤꯛ ꯉꯁꯤ
ꯅꯪ ꯗ꯭ꯌꯨꯇꯤ ꯆꯠꯂꯕꯣ
ꯍꯣꯏ ꯅꯠ ꯍꯣꯏ ꯑꯗꯨ ꯑꯩ ꯆꯠꯅꯤꯡꯗꯦ ꯍꯧꯖꯤꯛ ꯉꯁꯤ
ꯑꯁ ꯑꯩꯁꯨ ꯆꯠꯅꯤꯡꯗꯦ ꯑꯗꯣ ꯑꯣꯖꯥ ꯂꯥꯛꯀꯅꯤ ꯆꯠꯇꯕꯗꯤ ꯌꯥꯔꯣꯏ
ꯍꯣꯏ ꯑꯗꯨꯅꯦ ꯑꯣꯖꯥꯅ ꯎꯝ ꯆꯦꯛꯀꯤꯡ ꯇꯧꯕ ꯂꯥꯛꯀꯅꯤꯀꯣ ꯑꯗꯨ ꯗꯦꯟꯖꯔ ꯑꯣꯏ ꯍꯣꯏ ꯅꯣꯡ ꯆꯨꯔꯗꯤ ꯐꯔꯦ
ꯅꯣꯡ ꯆꯨꯔꯗꯤ ꯑꯣꯖꯥꯁꯨ ꯂꯥꯛꯑꯔꯣꯏ ꯍꯣꯏ ꯑꯗꯨꯒ ꯁꯥꯕꯁꯨ ꯈꯔ ꯐꯔꯅꯤ
ꯍꯣꯏ ꯁꯥꯕꯁꯨ ꯑꯗꯨ ꯁꯥꯔꯗꯤ ꯑꯩꯈꯣꯏꯅ ꯋꯥꯔꯦ
ꯍꯣꯏ ꯋꯥꯔꯦ ꯑꯩꯈꯣꯏ ꯍꯨꯃꯥꯡꯁꯨ ꯁꯥꯏꯅ ꯑꯗꯨꯒ ꯗ꯭ꯌꯨꯇꯤꯗ ꯑꯁ ꯊꯕꯛꯁꯨ ꯂꯩꯇꯦꯀꯣ
ꯍꯣꯏ ꯊꯕꯛꯁꯨ ꯂꯩꯥꯇ꯭ꯔꯤ ꯑꯗꯨꯅꯦ ꯂꯦꯞꯄꯒ ꯂꯦꯞꯄꯒ ꯂꯦꯞꯄꯒ ꯋꯥꯔꯦꯀꯣ
ꯍꯣꯏ ꯋꯥꯔꯦ ꯑꯩꯗꯤ ꯆꯠꯅꯤꯡꯗ꯭ꯔꯦ ꯇꯣꯛꯅꯤꯡꯉꯦ
ꯍꯣꯏ ꯑꯁ ꯈꯟꯗꯦꯗ ꯀꯔꯤ ꯇꯧꯒꯦ
ꯑ
ꯀꯃꯥꯏꯅ
ꯅꯪꯗꯤ ꯅꯪꯗꯤ ꯌꯥꯝꯅ ꯊꯨꯅ ꯂꯣꯏꯁꯜꯂꯦꯀꯣ
ꯍꯣꯏ ꯅꯪꯁꯨ ꯊꯨꯅ ꯇꯧꯔꯣ ꯇꯧꯔꯣꯀꯣ
ꯇꯧꯔꯒꯦ ꯑꯩꯁꯨ ꯑꯩꯁꯨ ꯂꯣꯏꯁꯟꯗꯣꯏꯅꯦ ꯍꯣꯏ ꯄꯨꯂꯞ ꯄꯨꯂꯞ ꯅꯣꯛꯑꯒ ꯆꯠꯈ꯭ꯔꯁꯤꯀꯣ
ꯍꯣꯏ ꯍꯣꯏ ꯆꯨꯝꯃꯦ
ꯅꯪ ꯑꯥ ꯍꯌꯦꯡꯁꯨ ꯅꯪ ꯗ꯭ꯌꯨꯇꯤ ꯆꯠꯇꯣꯏꯔꯣ
ꯍꯣꯏ ꯍꯌꯦꯡꯁꯨ